ꯇꯥꯕ꯭ꯔꯥ? ꯅꯪ ꯑꯩꯒꯤ ꯄꯩꯁꯥꯁꯦ ꯀꯌꯥꯝ ꯃꯠꯈꯤꯒꯦ ꯍꯥꯏꯔꯤꯕꯅꯣ ꯅꯪ꯫
ꯀꯔꯤꯅꯣ ꯑꯦ꯫ ꯅꯠꯇꯦ ꯆꯥꯝꯃ ꯌꯥꯡꯈꯩꯗꯣꯃ ꯑꯃ ꯌꯥꯡꯈꯩ ꯋꯥꯏꯕꯅꯦꯕ ꯑꯗꯨ ꯆꯃꯉꯥ ꯑꯣꯏꯅ ꯍꯟꯕꯤꯔꯅꯤ ꯍꯥꯏꯔꯦꯗꯅ꯫ ꯆꯥꯝꯃ ꯌꯥꯡꯈꯩꯁꯨ ꯅꯞꯈꯣ ꯍꯥꯏꯔꯤ ꯑꯃꯨꯛꯀ꯫
ꯑꯩꯁꯦ ꯅꯪꯅ ꯄꯤꯒꯗꯕ ꯆꯥꯇ꯭ꯔꯨꯛ ꯌꯥꯡꯈꯩꯒ, ꯑꯗꯥꯏꯅꯨꯅꯥ ꯋꯥꯏꯕ ꯂꯨꯄꯥ ꯆꯅꯤꯒ ꯎꯝ, ꯑꯩꯅ ꯍꯧꯖꯤꯛ ꯅꯤꯔꯤꯁꯦ ꯀꯣꯟꯅ ꯑꯃꯨꯛꯀ ꯑꯩꯕꯨ ꯌꯥꯡꯈꯩ ꯅꯤꯔꯛꯑꯣ ꯑꯗꯨꯗꯗꯤꯅꯦ ꯁꯝꯗꯣ ꯑꯩꯅ ꯐꯣꯏꯔꯅꯤ꯫
ꯑꯦ ꯅꯤꯗ꯭ꯔꯗꯤ ꯑꯦ ꯅꯪꯉꯣꯟ ꯅꯤꯗ꯭ꯔꯗꯤ ꯀꯅꯥꯗ ꯅꯤꯗꯣꯏꯅꯣ ꯑꯩ ꯂꯩ
ꯅꯠꯇꯨ ꯂꯩꯔꯤꯗꯣ ꯀꯩ ꯀꯥꯟꯅꯔꯤꯒꯦ ꯅꯨꯄꯤꯅ ꯇꯣꯉꯥꯟꯅ ꯀꯣꯏꯕ ꯆꯥꯕꯅ ꯑꯩꯉꯣꯟꯗꯒꯤ ꯆꯥꯕ꯫ ꯏꯋꯥꯅꯦ ꯍꯥꯏꯔꯒ ꯅꯤꯔꯛꯑꯗꯤ ꯄꯤꯒꯗꯕ ꯑꯗꯨꯁꯨ ꯅꯠ ꯇꯕ ꯃꯤꯋꯥꯗ ꯑꯩꯅ ꯄꯤꯒꯗꯕ ꯏꯁ꯫ ꯅꯣꯛꯆꯅꯤꯡꯗ꯭ꯔꯥ ꯑꯩꯗꯤ ꯌꯥꯝ ꯅꯣꯛꯅꯤꯡꯉꯦ꯫
ꯅꯥꯏꯔꯦ ꯉꯁꯤ ꯃꯥ ꯐꯖꯅ ꯍꯥꯏꯔꯦ꯫ ꯌꯥꯝ ꯔꯥꯏꯠ ꯆꯥꯎꯅ ꯍꯥꯏꯔꯦ ꯉꯁꯤꯁꯦ꯫
ꯆꯨꯝꯗ꯭ꯔꯣ ꯑꯩꯒꯤ ꯏꯋꯥ ꯑꯣꯏꯔꯗꯤ ꯍꯣꯏ ꯄꯤꯔꯒꯦ꯫ ꯍꯣꯏ ꯍꯥꯏꯒꯗꯕ ꯑꯗꯨꯁꯨ ꯅꯠꯇꯦ ꯏꯋꯥꯁꯨꯅ ꯃꯤꯋꯥꯕꯨ ꯊꯥꯛꯔꯒ ꯂꯩꯌꯦꯕ ꯕꯥ ꯅꯔꯥꯏꯄꯛꯛꯇꯨꯝ ꯐꯕ꯭ꯔꯥ ꯌꯦꯡꯉꯣ ꯑꯩꯅ ꯂꯨꯄꯥ ꯌꯥꯡꯈꯩꯒ ꯊꯥꯕꯤꯔꯛꯏꯗꯣ
ꯇꯔꯥ ꯇꯔꯨꯛ ꯊꯤꯟꯅꯔꯛꯄ ꯅꯃꯥꯟꯅꯕꯅꯦ ꯑꯦ
ꯆꯔꯤ ꯆ ꯆꯍꯤ ꯇꯔꯥ ꯇꯨꯛ ꯇꯤꯟꯅꯒꯦꯔꯥ ꯇꯔꯥ ꯇꯔꯦꯠ ꯇꯤꯟꯅꯒꯦꯔꯥ
ꯃꯔꯨꯞꯅ ꯋꯥꯏꯅꯕꯗꯤ ꯑꯁꯦꯡꯕ ꯃꯔꯨꯞꯇꯤ ꯋꯥꯏꯈ꯭ꯔꯕ ꯄꯣꯠ ꯍꯟꯅꯗꯦ ꯍꯥꯏꯗꯥꯏꯅꯦ
ꯑ ꯑꯩꯗꯤ ꯅꯪꯒ ꯁꯦꯡꯉꯝꯃꯔꯣꯏ ꯑꯗꯨꯗꯤ ꯑꯗꯨꯅ ꯑꯩꯒꯤꯗꯤ ꯁꯦꯡꯗꯔꯁꯨ ꯁꯦꯡꯗꯅꯉꯥꯏ ꯑꯦ ꯑꯩꯒꯤ ꯄꯩꯁꯥꯗꯨ ꯇꯪ ꯍꯟꯕꯤꯌꯣ ꯑꯩꯁ ꯑꯩꯒꯤ ꯄꯩꯁꯥꯗꯨꯇꯪ ꯍꯟꯕꯤꯔꯗꯤ ꯁꯦꯡꯉꯁꯨ ꯁꯦꯡꯗꯔꯁꯨ ꯌꯥꯏ
ꯅꯦꯅ ꯂꯧꯕꯅꯦꯅ ꯅꯪ ꯄꯩꯁꯥ ꯀꯌꯥꯝ ꯋꯥꯏ
ꯑ ꯑ ꯑꯩ ꯀꯩꯅꯣ ꯇꯧꯔꯅꯨ ꯑꯩꯕꯨꯁꯨ ꯑꯁꯦꯡꯕ ꯃꯔꯨꯅꯤꯅ ꯂꯧꯔꯅꯨ ꯅꯨ ꯑꯗꯨꯅ ꯑꯩꯒꯤ ꯄꯩꯁꯥꯗꯣ ꯑꯦ ꯑꯦꯃꯥꯎꯟ ꯆꯨꯝꯅ ꯄꯤꯕꯤꯔꯛꯑꯣ
ꯑꯩꯗꯤ ꯅ ꯑꯁꯦꯡꯕꯩ ꯃꯔꯨꯞꯅꯦ ꯈꯜꯂꯒ ꯂꯨꯄꯥ ꯀꯌꯥ ꯋꯥꯏꯔꯝꯕ꯭ꯔꯥ ꯂꯣꯏ ꯀꯥꯎꯔ ꯑꯩꯗꯤ
ꯈꯟꯕꯤꯔꯅꯨ ꯍꯥꯏꯗꯤ ꯑꯁꯦꯡꯕ ꯃꯔꯨꯞ ꯑꯣꯏꯔꯒ ꯑꯩꯁꯦ ꯃꯥꯡꯅꯉꯥꯏ ꯑꯣꯏꯔꯗꯤ
ꯑꯣ ꯃꯊꯪꯗ ꯈꯜꯂꯔꯣꯏꯍ ꯉꯍꯥꯟꯗꯤ ꯈꯜꯂꯝꯈ꯭ꯔꯦ ꯑꯩ ꯈꯪꯗ꯭ꯔꯦ ꯀꯥꯎꯈ꯭ꯔꯦ
ꯑꯗꯨ ꯁꯨꯃꯥꯏꯅ ꯇꯧꯔꯣ ꯑꯥ ꯐꯔꯦ ꯅꯪꯅꯁꯨ ꯀꯩꯅꯣ ꯇꯧꯔꯕꯅꯤꯅ ꯎꯝ ꯀꯩꯅꯣ ꯇꯧꯕꯤꯔꯅꯨ ꯌꯥꯝꯅ ꯅꯨꯡꯁꯤꯅꯁꯨ ꯈꯟꯕꯤꯔꯅꯨ ꯑꯗꯨꯝ ꯃꯇꯥꯡ ꯃꯇꯥꯡꯒꯤꯅꯤ ꯍꯥꯏꯔꯒꯀꯣ ꯑꯗꯨꯝ ꯂꯣꯏꯁꯤꯟꯕꯅ ꯐꯒꯅꯤꯅ
ꯃꯤ ꯀꯝꯄꯅꯤ ꯐꯥꯎꯕ ꯅꯦꯒꯣꯁꯤꯌꯦꯠ ꯇꯧꯔꯗꯤ ꯃꯃꯜ ꯍꯟꯅꯕꯅꯤ
ꯎꯝ ꯑꯩꯗꯤ ꯀꯝꯄꯅꯤꯁꯨ ꯑꯣꯏꯅꯤꯡꯗꯦ ꯇꯤꯟꯅꯕꯁꯨ ꯂꯨꯅꯁꯨ ꯇꯤꯟꯅꯅꯤꯟꯕꯗꯣ ꯑꯣꯏꯅꯤꯡꯗꯦ ꯍꯥꯏꯗꯤ ꯑꯩꯉꯣꯟꯗ ꯄ꯭ꯔꯣꯐꯤꯠ ꯑꯣꯏꯔꯣꯏꯗꯕ ꯄꯣꯠꯇꯤ ꯑꯩꯗꯤ ꯇꯧꯅꯤꯡꯗꯦꯕꯀꯣ
ꯇꯧꯅ‌ꯣ ꯍꯥꯏ ꯑꯗꯨꯗꯤ ꯍꯥꯏꯅꯨꯍꯣꯏ ꯃꯇꯥꯎ ꯇꯣꯂꯣꯞ ꯆꯥꯔꯤꯅꯤ
ꯅ ꯈꯪꯗꯦ ꯅꯪꯅ ꯆꯥꯕ꯭ꯔꯥ ꯑꯩꯅ ꯆꯥꯕ꯭ꯔꯥ ꯄꯩꯁꯥꯗꯤ ꯑꯩꯉꯣꯟꯗ ꯑꯣꯏꯅ ꯍꯟꯖꯤꯟꯅ ꯅꯤꯔꯛꯄꯒꯨꯝ ꯇꯧꯋꯦ
ꯑꯗꯨꯕꯨꯗꯤ ꯍꯟꯗꯛ ꯈꯔ ꯆꯤꯟꯕꯩꯅꯦ ꯀꯩꯅꯣ ꯑꯦ
ꯌꯥꯔꯦ ꯍꯟꯗꯛꯇ ꯆꯪ ꯆꯪꯕꯁꯨ ꯊꯥ ꯑꯅꯤꯗꯤ ꯐꯥꯔꯦ
ꯅꯤꯡꯁꯤꯕꯩ ꯃꯔꯨꯞꯅꯦ ꯀꯩꯅꯣ ꯑꯦ
ꯃꯥ ꯑꯩ ꯑꯁꯦꯡꯕ ꯃꯔꯨꯞ ꯍꯥꯏꯕꯁꯦ ꯑꯣꯏꯅꯤꯡꯗ꯭ꯔꯦ ꯑꯣꯏꯗꯕꯤꯗ ꯇꯣꯛꯈ꯭ꯔꯁꯦ
ꯑꯦ ꯑꯦ ꯑꯦ ꯅꯪ ꯑꯣꯏꯗ꯭ꯔꯁꯨ ꯑꯩ ꯑꯣꯏꯔꯤꯌꯦ
ꯎꯝ ꯃꯊꯟꯗ ꯑꯗꯨꯝ ꯑꯣꯏꯖꯧꯋꯣ ꯑꯩꯕꯨ ꯀꯩꯅꯣ ꯇꯧꯕꯤꯌꯨ ꯑꯩꯒꯤꯗꯤ ꯑꯗꯨꯝ ꯍꯟꯕꯤꯌꯨ ꯈꯟꯗꯤ ꯈꯜꯂꯣ ꯀꯥꯏꯗꯦ ꯍꯣꯏ ꯈꯟꯕꯗꯗꯤ ꯑꯩꯅ ꯊꯤꯡꯗꯦ
ꯍꯣꯏ ꯈꯜꯂꯕꯅꯤꯅ ꯑꯩꯗꯣ ꯂꯣꯏ ꯀꯥꯎꯔꯦꯕ ꯀꯔꯤ ꯀꯔꯤ ꯇꯧꯔꯕ꯭ꯔꯥ ꯀꯔꯤ ꯀꯔꯤ ꯋꯥꯏꯔꯕ꯭ꯔꯥ ꯍꯥꯏꯗꯣ
ꯍꯣꯏ ꯑꯁ ꯌꯥꯝ ꯅꯨꯡꯁꯤꯕ ꯋꯥꯔꯤꯅꯦ
ꯑꯗꯣ ꯅꯪꯒꯤ ꯁꯦꯀ꯭ꯌꯨꯔꯤꯇꯤ ꯑꯩꯉꯣꯟꯗ ꯁꯦꯐ ꯂꯩꯔꯤꯌꯦ ꯀꯩꯁꯨ ꯀꯟꯅꯨ ꯑꯗꯨꯕꯨꯗꯤ ꯀꯥꯎꯗꯤꯌꯦ
ꯒꯤ ꯑꯩꯒꯤ ꯁꯤꯀ꯭ꯔꯦꯠꯇꯤ ꯅꯪꯅ ꯏꯁꯄ꯭ꯔꯦꯗ ꯇꯧꯔꯁꯨ ꯑꯀꯥꯏꯕ ꯂꯩꯇꯦ ꯑꯩꯒꯤ ꯄꯩꯁꯥꯇꯪꯕꯨ ꯍꯟꯕꯤꯔꯅꯤ ꯍꯥꯏꯔꯗꯤ
ꯑꯩ ꯋꯥ ꯃꯁꯤ ꯉꯥꯡꯁ ꯄꯩꯁꯥꯗ ꯏꯆꯣꯞ ꯆꯣꯄꯗ
ꯆꯥꯏ ꯑꯩ ꯗꯨꯗꯨꯝ ꯅꯥꯏꯔꯦ ꯂꯨꯄꯥ ꯆꯥꯡꯈꯩꯒꯨꯝ ꯗꯨꯝ ꯊꯥꯔꯛꯁꯣ ꯑꯩ ꯀꯩꯁꯨ ꯂꯩꯇꯦ
ꯏꯋꯥꯅꯒ ꯍꯥꯏꯔꯛꯑꯗꯤ ꯍꯔꯥꯎꯅ ꯑꯣ ꯂꯨꯄꯥ ꯌꯥꯡꯈꯩ ꯅꯪ ꯉꯛꯇ ꯀꯣꯟꯅꯒꯦꯔꯥ ꯆꯥꯝꯃ ꯊꯥꯔꯛ ꯀꯦ ꯍꯥꯏꯒꯗꯕ ꯏꯋꯥꯁꯨ ꯅꯠꯇꯕꯅꯤꯅ ꯃꯤꯋꯥꯗ ꯑꯩ ꯏꯟꯚꯦꯁ ꯇꯧꯕꯗꯤ ꯀꯩꯁꯨ ꯀꯥꯟꯅꯗꯦ
ꯑꯩ ꯆꯥꯝꯃꯥ ꯄꯥꯝꯗꯦꯌꯦ ꯌꯥꯡꯈꯩ ꯉꯛ ꯄꯥꯝꯃꯤ ꯍꯣꯏ ꯅꯋꯥ ꯅꯠꯇꯕꯅꯦ ꯆꯥꯝꯃꯒ ꯌꯥꯡꯈꯩꯗ ꯀꯣꯅꯒꯦꯔꯥꯅꯁꯨ ꯍꯪꯕꯤꯒꯅꯨꯉꯣ ꯌꯥꯔꯦ ꯑꯩ ꯌꯥꯡꯈꯩ ꯉꯥꯛ ꯄꯥꯝꯃꯦ
ꯈꯪꯗꯦ ꯀꯃꯥꯏꯅ ꯇꯧꯕ꯭ꯔꯥ ꯄꯨꯟꯁꯤꯁꯦ꯫
ꯍꯩꯃ ꯍꯩꯃ ꯍꯩꯃ ꯏꯇꯥꯎꯁꯤꯗꯤ
ꯑꯩ ꯑꯗꯨꯝ ꯀ꯭ꯂꯣꯁ ꯑꯣꯏꯗ꯭ꯔꯁꯨ ꯌꯥꯔꯦ꯫
ꯑꯦ ꯀꯩꯒꯤ ꯑꯣꯏꯔꯣꯏꯗꯣꯏꯅꯣ ꯑꯣꯏꯔꯦ ꯑꯩꯗꯤ ꯀꯥꯎꯔꯦ ꯀꯔꯝ ꯀꯔꯝꯕꯅꯣ꯫
ꯑ ꯁꯨꯝ ꯗꯧꯕꯅꯤ ꯋꯥꯔꯤꯁꯦ
ꯕꯦꯡꯒ꯭ꯂꯣꯔ ꯅꯨꯄꯥꯗꯨꯗꯤ ꯄꯥꯎ ꯄꯨꯔꯥ ꯇꯠꯅꯔꯕꯣ
ꯀꯅꯥ
ꯕꯦꯡꯒ꯭ꯂꯣꯔ ꯅꯨꯄꯥꯥꯗꯣ
ꯑꯁ ꯌꯨꯡꯇꯠꯅꯈ꯭ꯔꯦ ꯃꯥꯗꯣ ꯑꯩꯉꯣꯟꯗ ꯀꯃꯦꯟ ꯀꯨꯝꯕ ꯅꯍꯥꯟꯁꯨ ꯕꯥꯔꯠꯗꯦ ꯋꯤꯁ ꯇꯧꯔꯛꯑꯦ ꯑꯟ ꯂꯥꯏꯛ ꯃꯥꯏ ꯕꯦꯁ ꯐ꯭ꯔꯦꯟ ꯍꯨꯁ ꯕꯤꯟ ꯑꯥ ꯋꯤꯠ ꯃꯤ ꯐꯣꯔ ꯂꯥꯏꯛ ꯁꯤꯛꯁꯇꯤꯟ ꯁꯚꯦꯟꯇꯤꯟ ꯌꯔꯁꯃꯨꯛ ꯇꯤꯟꯅꯔꯒ ꯇꯤꯟꯅꯕ ꯃꯤꯅ ꯐꯥꯎꯕ ꯑꯩꯒꯤ ꯕꯥꯔꯗꯦ ꯈꯪꯗꯦ ꯑꯗꯨꯕꯨ ꯊꯥ ꯎꯝ ꯑꯍꯨꯝ ꯃꯔꯤ ꯉꯥꯛꯇ ꯈꯪꯅꯕ ꯃꯤꯅꯗꯤ ꯕꯥꯔꯗꯦ ꯋꯤꯁꯁꯨ ꯐꯣꯟ ꯅꯝꯕꯔ ꯑꯃꯗ
ꯑꯦꯇꯦꯟꯁꯟ ꯄꯥꯝꯕꯩꯅꯦ ꯃꯗꯨꯕꯨꯗꯤ ꯑꯇꯦꯟꯁꯟ ꯄꯥꯝꯕꯩꯅꯤ꯫
ꯍꯥꯥ
ꯑꯇꯦꯟꯁꯟ ꯄꯥꯝꯕꯩꯅꯦ ꯑꯗꯨꯕꯨꯗꯤ꯫ ꯃꯥꯅ ꯕꯥꯔꯗꯦ ꯋꯤꯁ ꯇꯧꯕꯤꯔꯛꯑꯦ ꯍꯥꯏꯔꯒ ꯑꯇꯦꯟꯁꯟ ꯄꯥꯝꯕꯩꯅꯤ꯫
ꯑꯗꯨꯒ ꯋꯤꯁ ꯇꯧꯔꯑꯦ ꯑꯩ ꯌꯦꯡꯕ ꯉꯛꯇ ꯌꯦꯡꯉꯦ ꯔꯤꯄ꯭ꯂꯥꯏꯁꯨ ꯇꯧꯗꯦ꯫ ꯔꯤꯌꯦꯛꯁꯨ ꯇꯧꯕꯤꯗꯦ ꯑꯗꯨꯝ ꯔꯤꯌꯦꯛ ꯇꯧ ꯔꯤꯌꯦꯛ ꯇꯧ ꯍꯥꯏꯒꯦ ꯑꯁ ꯀꯩꯁꯨ ꯇꯧꯗꯕꯤ ꯑꯗꯨꯝ ꯁꯤꯟ ꯇꯧꯔꯒ ꯗꯤꯂꯦꯠ ꯇꯧꯊꯣꯛꯈ꯭ꯔꯦ ꯑꯗꯨꯒ ꯎꯝ ꯀꯩꯅꯣꯒꯨꯝꯕꯗꯨꯁꯨ ꯑ ꯑꯩꯒꯤ ꯏꯟꯁꯇꯥꯒ꯭ꯔꯥꯝꯒꯨꯝꯕꯗꯁꯨ ꯑꯩꯒꯤ ꯄꯣꯁꯇꯣ ꯂꯣꯏ ꯂꯥꯏꯛ ꯇꯧꯔꯝꯃꯦ ꯑꯗꯨ ꯑꯩꯅ ꯕ꯭ꯂꯣꯛ ꯊꯝꯕꯤꯈ꯭ꯔꯦ꯫
ꯑꯣ
ꯑꯁꯇ ꯗꯨꯝ ꯀꯅꯦꯛꯁꯟ ꯂꯩꯅꯤꯡꯗ꯭ꯔꯕ꯫ ꯑꯗꯨ ꯂꯥꯏꯛ ꯑꯗꯨꯒ ꯃꯥꯗꯨ ꯅꯨꯄꯤ ꯑꯇꯣꯞꯄꯁꯨ ꯀꯣꯏꯌꯦ꯫ ꯑꯗꯨ ꯀꯣꯏꯅ ꯀꯣꯏꯅ ꯑꯃꯨꯛꯀ ꯑꯩꯕꯨꯁꯨ ꯑꯗꯨꯝ ꯇꯧꯋꯦ ꯑꯗꯨꯗꯤ ꯀꯅꯥꯅ ꯅꯨꯡꯉꯥꯏꯒꯦꯔꯅꯦ ꯑꯗꯨꯅ ꯑꯩꯅ ꯑꯩꯅ ꯁꯨꯃꯥꯏꯅ ꯈꯟꯕ ꯑꯣ ꯑꯩꯒ ꯀꯣꯏꯅꯕ ꯀꯥꯟꯗꯁꯨ ꯃꯥꯒꯤ ꯑꯦꯛꯁ ꯑꯇꯣꯞꯄꯒ ꯐꯥꯎꯅꯕ꯭ꯔꯥ ꯀꯣ ꯍꯥꯏꯅꯁꯨ ꯆꯤꯡꯅꯕꯤꯈ꯭ꯔꯦ
ꯀꯥꯟꯅꯗꯕꯗ ꯗꯨꯅ ꯍꯦꯟꯅ ꯍꯩꯅꯗ꯭ꯔꯦ ꯈꯟꯕꯤꯈ꯭ꯔꯦ꯫
ꯑꯗꯨꯅꯤ ꯑꯗꯨꯅꯤ
ꯑꯗꯨꯅ ꯍꯧꯖꯤꯛꯇꯤ ꯀꯅꯥꯁꯨ ꯄꯥꯝꯗ꯭ꯔꯦ ꯀꯅꯥꯒꯁꯨ ꯂꯣꯏꯅ ꯅꯤꯡꯗ꯭ꯔꯦ꯫ ꯁ꯭ꯋꯥꯏꯅ ꯗꯨꯝ ꯏꯊꯟꯅ ꯃꯤꯒ ꯋꯥꯔꯤ ꯁꯥꯔꯒ ꯀꯔꯤ
ꯑꯩꯈꯣꯏꯅꯤꯉꯛ ꯂꯣꯏꯅꯔ ꯂꯣꯏꯔꯦ ꯀꯩꯅꯣ ꯑꯦ ꯃꯔꯨꯞꯅꯦ ꯑꯈꯣꯏ ꯑꯍꯨꯝ
ꯇꯜꯂꯦ ꯑꯁꯦꯡꯕ ꯍꯥꯏꯌꯣ ꯍꯥꯏꯔꯗꯤ ꯅꯪꯒꯨꯝꯕ ꯂꯣꯏꯅꯕ ꯍꯥꯏꯕꯁꯦ ꯑꯩ ꯌꯥꯝ ꯇꯟꯕꯅꯦ
ꯑꯦ ꯀꯩ ꯇꯜꯂꯤꯕ ꯏꯁ? ꯃꯌꯥꯡꯂꯣꯟꯗ ꯍꯥꯏꯔꯗꯤ ꯆꯗꯤ ꯗꯣꯁ ꯍꯥꯏꯗꯣ꯫
ꯎꯝ ꯎꯝ ꯌꯥꯔꯦ ꯅꯪꯒꯤ ꯃꯌꯥꯡꯔꯣꯟ ꯑꯣꯏꯒꯦꯔꯥ ꯃꯩꯇꯩꯔꯣꯟ ꯑꯣꯏ-ꯒꯦꯔꯥ꯫
ꯍ ꯍꯥ ꯍꯥ ꯇꯟꯒꯅꯨ-ꯇꯟꯒꯅꯨ꯫
ꯅꯪꯒꯃꯛꯇꯤ꯫
ꯑꯦꯁ ꯑꯩ ꯌꯥꯝ ꯇꯜꯂꯦꯗ ꯑꯃꯁꯨꯇꯧ
ꯄꯥꯞ ꯆꯦꯟꯅꯉꯥꯏꯅꯦꯕ꯫
ꯑꯗꯨ ꯍꯥꯏꯔ ꯑꯈꯣꯏ ꯀ꯭ꯔꯁꯇꯣ ꯂꯩꯌꯦ ꯁꯤꯗ ꯚꯥꯏ꯫
ꯑꯗꯨ ꯐꯣꯟ ꯇꯧꯔꯛꯂ
ꯑꯈꯣꯏ ꯀ꯭ꯔꯥꯁꯇꯣ ꯁꯤꯗ ꯂꯩꯌꯦ꯫
ꯍꯣꯏꯅꯦ ꯅꯍꯥꯟ ꯅꯪꯅ ꯍꯥꯏꯔꯤꯗꯨꯗꯤ ꯍꯣꯏꯕ꯫
ꯑꯗꯨꯨꯁꯨ ꯇꯦꯛꯁ ꯇꯧꯔ ꯔꯤꯄ꯭ꯂꯥꯏꯁꯨ ꯇꯧꯗꯦ꯫
ꯅꯪ ꯀ꯭ꯔꯁ ꯂꯩꯔꯒ ꯀꯩꯗꯧꯒꯦꯔꯣ꯫
ꯀꯩꯁꯨ ꯉꯥꯡꯅꯗ꯭ꯔꯦꯗ ꯀ꯭ꯔꯁ ꯑꯣꯏ ꯑꯩ ꯊꯝꯗ꯭ꯔꯦꯗ꯫ ꯗꯔꯀꯥꯔꯇꯥꯗꯦ ꯑꯈꯣꯏ ꯂꯩꯁꯥꯕꯤꯅꯤ ꯀꯣꯏꯔꯗꯤ ꯑꯈꯣꯏ ꯂꯩꯁꯥꯕꯤꯒꯨꯝ ꯀꯣꯏꯗꯣꯏꯅꯤ꯫ ꯒ꯭ꯌꯥꯟ ꯇꯥꯕ ꯅꯨꯄꯥꯅꯦ꯫
ꯌꯥꯝ ꯂꯣꯌꯦꯜ ꯑꯣꯏꯕ ꯁꯥꯕꯗꯣ ꯃꯇꯥꯡ ꯃꯇꯝ ꯆꯥꯗ꯭ꯔꯒ꯫
ꯈꯣꯏꯗꯤ ꯑꯣꯏꯖꯕꯗꯣ꯫
ꯑꯣꯏꯕꯒꯤꯅꯦ ꯀꯣꯏꯅꯔꯤꯉꯩꯗ ꯁꯥꯏꯠ ꯁꯥꯏꯠꯇ ꯌꯥꯝ ꯆꯤꯡꯕꯗꯣ꯫
ꯍꯦꯏ ꯍꯥꯏ ꯍꯥꯏ ꯑꯗꯨꯒꯨꯝꯕ ꯉꯥꯡꯅꯨ꯫
ꯀꯥꯏꯗ ꯈꯣꯏ ꯁꯥꯏꯠ ꯁꯥꯏꯠ ꯆꯤꯉꯤꯕꯣ꯫
ꯍꯥꯥ
ꯈꯣꯏ ꯀꯥꯏꯗ ꯁꯥꯏꯠ ꯁꯥꯏꯠ ꯆꯤꯡꯉꯤꯅꯣ꯫
ꯀꯔꯤ
ꯀꯥꯏꯗ ꯁꯥꯏꯠ ꯁꯥꯏꯠ ꯆꯤꯡꯉꯤꯅꯣ ꯍꯥꯏꯕ꯫
ꯀꯔꯤ ꯃꯇꯥꯡꯗꯒꯤꯔ ꯏꯕꯥꯅꯤ ꯁꯤ ꯋꯥꯔꯤ ꯁꯥꯕꯁꯦ ꯉꯥꯎꯕꯨ ꯉꯥꯎꯔꯦ꯫ ꯑꯦ ꯀꯔꯤ ꯁꯥꯏꯠ ꯁꯥꯏꯠ ꯆꯤꯡꯗꯕ ꯅꯪ ꯆꯤꯡꯗꯕ꯭ꯔꯥꯅꯦ꯫
ꯀꯥꯏꯗꯩ ꯆꯤꯡꯉꯤꯅꯣ ꯑꯦ꯫ ꯆꯤꯡꯗꯦ ꯍꯦ ꯆꯤꯡꯗꯦ ꯍꯦ꯫
ꯎꯝ ꯅꯪꯕꯨ ꯍꯨꯖꯤꯛ ꯃꯁꯤꯡ ꯊꯤꯅꯔꯛꯑꯗꯤ ꯏꯕꯣ꯫ ꯈꯔ ꯏꯆꯣꯞ ꯆꯣꯞꯅꯒꯅꯤꯗ꯫
ꯊꯤꯌꯣꯅꯦ ꯊꯤꯌꯣꯅꯦ ꯑꯗꯨ ꯊꯤꯅꯉꯥꯏ ꯅꯠꯇ꯭ꯔꯣ ꯀꯣꯜ ꯇꯧꯔꯛꯏꯁꯦ ꯅꯉꯣꯟ ꯉꯥꯡꯅꯔꯤꯁꯦ꯫
ꯅꯪꯒꯤꯗꯃꯛꯇ ꯊꯤꯒꯗꯕ ꯑꯩꯅ꯫ ꯅꯁꯥꯅ ꯑꯗꯨꯝ ꯈꯪꯖꯧꯋꯣ ꯀꯩꯒꯤ ꯊꯤꯗꯣꯏꯕ ꯑꯩꯗꯤ꯫
ꯇꯧꯁꯨ ꯇꯧꯗꯅꯦ ꯇꯧ ꯇꯧꯗꯧꯅꯤ꯫
ꯏꯁ -ꯏꯁ-ꯏꯁ ꯇꯥꯎꯗꯕ ꯕꯅꯤꯍꯥ ꯍꯏ ꯐꯣꯇꯣ ꯚꯤꯗꯤꯑꯣꯗꯒꯤ ꯅꯪꯅ ꯎꯠꯊꯍꯂꯤꯗꯨꯗꯤ ꯑꯩꯗꯤ ꯈꯪꯉꯣꯏꯗꯕ ꯃꯥꯟꯕ꯭ꯔꯥ꯫ ꯑꯣꯛꯇꯕꯥ꯫
ꯍꯩꯃꯥꯥ ꯍꯩꯃꯥꯎ ꯍꯥꯏꯔꯦ ꯁꯤꯗꯤ ꯍꯥꯏꯔꯦ꯫
ꯎꯍꯨ ꯑꯩꯕꯨ ꯎꯍꯩꯗꯕ ꯃꯌꯥꯝꯁꯨ ꯎꯍꯩ ꯎꯍꯟꯕꯤꯔꯦ ꯑꯍꯦꯟꯕ ꯀꯌꯥ ꯀꯔꯤꯃꯨꯛ ꯍꯥꯏꯔꯛꯑꯣ ꯍꯥꯏꯔꯤꯕꯅꯣ꯫
ꯅꯨꯡꯉꯥꯏꯕ ꯃꯇꯝꯅꯦꯀꯣ ꯚꯥꯏ ꯃꯗꯨꯗꯣ꯫
ꯎꯝ ꯅꯪꯅ ꯅꯊꯟ ꯅꯨꯡꯉꯥꯏꯕꯩ ꯋꯥꯅꯦ ꯋꯥꯕꯗꯤ ꯗꯤ ꯑꯩꯅ ꯋꯥꯔꯤ ꯋꯥꯔꯤ ꯇꯥꯔꯤꯕ ꯇꯨꯃꯤꯟ ꯂꯩꯌꯣ ꯇꯥꯎ ꯑꯩꯅ ꯍꯥꯏꯕꯁꯦ ꯅꯪꯅ ꯋꯥꯔꯤ ꯅꯨꯡꯉꯥꯏꯕꯀꯥꯟꯗ ꯑꯩꯅ ꯅꯥꯀꯣꯡꯁꯤ ꯏ ꯇꯥꯕ ꯃꯈꯩ ꯇꯥꯔꯤꯕ ꯇꯥꯅꯤꯡꯃꯟꯗꯕꯒꯤ
ꯅꯪꯖꯤ ꯅꯆꯤꯟ ꯊꯤ
ꯑꯥ ꯅꯪꯅꯗꯤ ꯈꯜꯂꯤꯕ
ꯅꯪꯅ ꯍꯦꯟꯅ ꯕꯤꯠ ꯌꯥꯎꯔꯤꯗꯣ ꯑꯦ ꯅꯪꯅ ꯍꯦꯟꯅ ꯏꯟꯇ꯭ꯔꯦꯁ ꯂꯩꯔꯒ ꯇꯥꯔꯤꯗꯨꯕꯨ ꯇꯥꯅꯤꯡꯗꯅ ꯅꯥꯀꯣꯟ ꯏ ꯇꯥꯏ ꯀꯥꯏꯅꯒ ꯍꯥꯏꯌꯦ ꯍꯦ ꯍꯦ ꯍꯦ ꯇꯧꯅꯨ ꯇꯧꯅꯨ
ꯅꯪ
ꯇꯧꯅꯨ ꯇꯧꯅꯨ ꯐꯠꯇꯦ
ꯅꯪ ꯑꯩꯅꯗꯤ ꯁꯣꯝꯗ ꯐꯩ ꯐꯠꯇꯕꯅꯦ ꯐꯠꯇꯦ ꯐꯠꯇꯦ ꯑꯣ ꯉꯁꯤꯗꯤꯀꯣ ꯑꯩꯈꯣꯏꯒꯤ ꯊꯥꯕꯜꯗꯣ ꯌꯥꯝ ꯉꯥꯟꯕ ꯋꯥꯅꯤꯗ ꯉꯁꯥꯏꯗꯤ ꯉꯥꯜꯍꯧꯗꯕꯅꯦ ꯍꯧꯖꯤꯛ ꯊꯣꯔꯒ ꯊꯕꯛ ꯌꯥꯝ ꯉꯥꯟꯈ꯭ꯔꯦ ꯏꯁꯩ ꯗꯨꯝ ꯁꯛꯅꯤꯡꯉꯤꯗ ꯊꯕꯜ ꯐꯔꯕ ꯆꯤꯛꯂꯥ ꯑꯍꯤꯡꯗ ꯑꯈꯣꯏ ꯌꯨꯝꯗꯅꯦ
ꯑꯣ ꯅꯪ ꯈꯨꯟ ꯀꯨꯝꯕ꯭ꯔꯣ
ꯈꯨꯟ ꯀꯨꯝꯗꯦ
ꯅꯥ ꯅꯣꯏ ꯂꯩꯐꯝꯗ ꯑꯗꯨꯝ ꯂꯩꯕꯅꯦꯕ
ꯍꯣꯏ
ꯀꯩꯅꯣ ꯅꯣ ꯌꯨꯝꯐꯝ ꯌꯣꯟꯒ꯭ꯔꯦ ꯍꯥꯏꯗꯥꯏꯅꯦ
ꯀꯅꯥꯅ ꯍꯥꯏꯕ ꯌꯣꯟꯗꯦꯍꯦ
ꯉꯍꯥꯟ ꯅꯣꯏ ꯑꯗꯨꯝ ꯕ꯭ꯔꯦꯟ ꯊꯥꯔ ꯊꯝꯕ꯭ꯔꯣ
ꯍꯣꯏ ꯅꯪꯁꯨ ꯄꯣꯗꯥꯏ ꯀꯗꯥꯥꯏꯗꯩꯔ ꯄꯪꯇꯥꯗ ꯇꯥꯏ
ꯅꯠꯇꯦꯗ ꯅꯪ ꯔꯦꯟ ꯂꯩ ꯍꯥꯏꯕꯗꯨꯗ ꯉꯥꯟ
ꯉꯥꯡ ꯌꯥꯏ ꯄꯨꯡꯉꯥꯡ ꯉꯥꯡ ꯀꯥꯅꯨꯀꯣ
ꯎꯝ ꯁꯤꯅꯤ
ꯁꯤꯅꯤ ꯅꯨꯄꯤꯅꯁꯨ ꯀꯣꯜ ꯇꯧꯕꯤꯔꯛꯇꯕ ꯑꯣ
ꯑꯦ ꯅꯪꯗꯤ ꯇꯧꯕꯤꯅꯉꯥꯏ ꯃꯤ ꯂꯩꯇꯕꯗꯣ
ꯑꯈꯣꯏꯗꯤ ꯇꯧꯕꯤꯅꯤꯉꯥꯏ ꯃꯤ ꯂꯩꯇꯥꯕꯅꯤꯅ ꯋꯥꯏ ꯁꯪꯈ꯭ꯔꯦ ꯍꯨꯖꯤꯛ ꯗ꯭ꯔꯃꯥ ꯌꯦꯡꯔꯒ ꯂꯩꯈ꯭ꯔꯥꯒꯅꯤ ꯅꯪꯗꯤ ꯍꯨꯖꯤꯛ ꯇꯧꯗꯣꯏꯁꯦ ꯑꯁ ꯃꯥꯅ ꯀꯣꯜ ꯇꯧꯕꯤꯔꯛꯇ꯭ꯔꯦ ꯇꯧꯕꯤꯔꯛꯇ꯭ꯔꯦ ꯇꯧꯔꯒ ꯂꯩꯈ꯭ꯔꯥꯅꯤ
ꯀꯣꯏꯗꯤ ꯀꯥꯏꯇꯦ
ꯅꯆꯤꯟ ꯊꯤꯕ ꯉꯥꯍ ꯂꯩꯗꯤ ꯁ꯭ꯇꯦꯇꯁꯇꯥ ꯁꯦꯠ ꯑꯣꯏꯕ ꯍꯧꯔꯅꯤ
ꯑꯩꯈꯣꯏꯗꯤ ꯈꯟꯅꯔꯁꯨꯅꯦ ꯁ꯭ꯇꯦꯇꯁꯇꯥꯒ ꯍꯥꯞꯆꯗꯦ
ꯅꯆꯤꯟ ꯊꯤꯕ ꯑꯗꯨꯒꯨꯝꯕ ꯄꯥꯞ ꯆꯦꯟꯒꯗꯕ ꯊꯕꯛꯇꯣ ꯉꯥꯡꯒꯅꯣ
ꯈꯣꯏꯗꯤ ꯍꯨꯖꯤꯛ ꯈ꯭ꯔꯤꯁꯃꯥꯁꯀꯤ ꯍꯥꯞꯀꯥꯅꯤ ꯁ꯭ꯇꯦꯇꯁꯇꯥ
ꯍꯥꯞꯄꯨꯅ
ꯈꯣꯏ ꯃꯦꯗꯥꯝꯖꯤ ꯑꯃꯥꯡꯗꯨ ꯉꯛꯇꯥꯅꯤ ꯈꯠꯅꯕ ꯈꯨꯗꯤꯡ ꯁ꯭ꯇꯦꯇꯁ ꯍꯥꯞꯄꯤ
ꯎꯝ ꯇꯥꯅꯤꯡꯗꯦ